ꯇꯥꯕ꯭ꯔꯣ
ꯇꯥꯏꯌꯦ
ꯅꯣꯏꯗꯨ ꯀꯩꯅꯣ ꯇꯧꯔꯛꯑꯣ ꯑꯁ ꯑꯁ ꯍꯜꯂꯣ ꯇꯥꯕ꯭ꯔꯣꯎ ꯇꯥꯕ꯭ꯔꯧ ꯇꯥꯕ꯭ꯔꯧ ꯇꯥꯕ꯭ꯔꯣ ꯇꯥꯕ꯭ꯔꯧ
ꯇꯥꯏꯌꯦ ꯇꯥꯏꯌꯦ ꯇꯥꯗꯕ꯭ꯔꯣ ꯑꯩꯅ ꯍꯥꯏꯖꯦ
ꯍꯣꯏꯕ ꯑꯗꯣ ꯈꯔ ꯍꯥꯏꯕꯤꯌꯨ ꯍꯥꯏꯕ ꯅꯪ ꯈꯔ ꯅꯛꯄꯩ ꯍꯥꯏꯕꯅꯦ ꯇꯥꯕ꯭ꯔꯣ
ꯇꯥꯏꯌꯦ ꯇꯥꯏꯌꯦ ꯇꯥꯗꯕ꯭ꯔꯣ ꯆꯥꯔꯦꯗ ꯐꯃꯨꯡꯗꯕꯨ ꯆꯪꯉꯦ ꯇꯨꯝꯗꯧꯒꯤ
ꯎꯝ ꯑꯩꯈꯣꯏꯗꯤ ꯃꯩꯒꯥ ꯂꯥꯛꯇꯕꯒ ꯌꯥꯝ ꯂꯥꯡꯅ ꯂꯩꯔꯦ ꯃꯤꯖꯦ
ꯑꯩꯈꯣꯏꯗꯤ ꯂꯥꯛꯑꯦ ꯍꯧꯖꯤꯛꯈꯛꯇ ꯉꯁꯥꯏ ꯉꯁꯥꯏꯒꯩ ꯃꯨꯠꯂꯨꯔꯕꯅꯦ ꯍꯧꯖꯤꯛ ꯈꯛꯇ ꯂꯥꯛꯑꯦ ꯉꯁꯥꯏꯒꯩ ꯃꯨꯠꯂꯨꯔꯝꯅꯦ ꯍꯧꯖꯤꯛ ꯈꯛꯇ ꯂꯥꯛꯑꯦꯕ
ꯑꯩꯈꯣꯏꯁꯨꯅꯦ ꯑꯩꯈꯣꯏ ꯂꯥꯛꯇ꯭ꯔꯤ ꯍꯧꯖꯤꯛꯐꯥꯎꯕ
ꯇꯣꯏ ꯂꯥꯛꯑꯦ
ꯑꯩ ꯑꯩꯅ ꯍꯧꯖꯤꯛ ꯈꯛꯇ ꯅꯝꯖꯟꯕꯗꯥ ꯖꯦꯔꯣ ꯑꯃ ꯆꯠꯈ꯭ꯔꯦ
ꯅꯪ ꯇꯨꯃꯤꯟ ꯂꯩꯌꯨꯀꯣ
ꯏꯁ ꯌꯥꯔꯔꯣꯏꯍꯦ
ꯍꯜꯂꯣ ꯍꯜꯂꯣ ꯇꯥꯏꯌꯦ ꯇꯥꯏꯌꯦ
ꯌꯥꯝ ꯂꯥꯡꯉꯦ ꯑꯩꯈꯣꯏ ꯃꯤꯒꯩꯖꯦ ꯑꯣꯟꯊꯣꯛꯅ ꯍꯩꯅꯒꯤꯗ꯭ꯔꯦ
ꯎꯝ ꯋꯥꯔꯤꯗ ꯑꯩ ꯐꯥꯃꯨꯡꯗ ꯆꯡ ꯉꯦ ꯋꯥ ꯌꯥꯝ ꯉꯥꯡꯕꯩ ꯋꯥ ꯉꯥꯡ ꯌꯥꯝꯋꯩ ꯌꯥꯝꯅ ꯉꯥꯡ ꯃꯣꯏ ꯌꯥꯔꯔꯣꯏ ꯅꯪ ꯑꯣꯏ ꯅꯪ ꯑꯣꯏꯅ ꯉꯥꯡꯉꯣ
ꯀꯩꯕ
ꯑꯩ ꯐꯃꯨꯡꯗ ꯆꯪꯉꯦꯕ ꯋꯥ ꯌꯥꯝ ꯉꯥꯡꯕ ꯌꯥꯔꯕꯣꯏ ꯅꯪ ꯑꯣꯏꯅ ꯉꯥꯡꯉꯣ
ꯑꯃꯨꯛ ꯂꯂ ꯀꯦ ꯍꯥꯏꯜꯅꯣ
ꯐꯃꯨꯡꯗ ꯂꯩꯌꯦ ꯋꯥ ꯌꯥꯝ ꯉꯥꯡꯕ ꯌꯥꯔꯣꯏꯗꯨꯅ ꯅꯪꯑꯣꯢ ꯉꯥꯡꯉꯣ ꯍꯥꯏꯕ
ꯑꯣ ꯑꯣ ꯑꯩꯩꯅ ꯉꯥꯡꯉꯣꯕ
ꯎꯝ ꯑꯩꯅ ꯇꯥꯔꯒꯦ ꯉꯁꯤꯗꯤ
ꯑꯩꯅ ꯉꯥꯡ ꯑꯩꯅ ꯉꯥꯡꯒꯗꯅ ꯈꯨꯝꯕ ꯅꯠꯇꯗꯤ ꯀꯥꯏꯗ
ꯍꯣꯏꯅꯦ ꯈꯨꯝꯃꯛꯀꯦꯅꯦ ꯍꯧꯖꯤꯛ ꯋꯥꯔꯤ ꯂꯤꯔꯛꯑꯣ
ꯅꯪ ꯑꯗꯨꯗꯤ ꯐꯃꯨꯛ ꯆꯪꯕ ꯀꯌꯥꯝ ꯀꯨꯏꯔꯒꯦ
ꯀꯔꯤ
ꯍꯥ
ꯀꯩ ꯍꯥꯏꯅꯣ
ꯐꯃꯨꯡ ꯆꯪꯕ ꯀꯌꯥꯝ ꯀꯨꯏꯔꯒꯦ
ꯀꯩ ꯍꯥꯏꯅꯣ ꯇꯥꯗꯦ ꯅꯪ ꯍꯥꯢꯗꯣ
ꯇꯥꯕꯔꯣꯃꯦ
ꯑꯣ ꯀꯩ ꯍꯥꯏꯅꯣ ꯍꯧꯖꯤꯛꯒꯥꯗꯣ ꯑꯃꯨꯛꯒ ꯍꯥꯏ ꯇꯥꯏꯌꯦ ꯇꯥꯏꯌꯦ ꯍꯥꯏꯔꯣ
ꯐꯃꯨꯛ ꯆꯪꯕ ꯀꯌꯥꯝ ꯀꯨꯏꯔꯒꯦ ꯍꯥꯏꯕ
ꯎꯝ ꯅꯍꯥꯛ ꯑꯣꯢꯔꯦ
ꯅꯣꯡ ꯆꯨꯕꯒꯤ ꯃꯈꯣꯏ ꯌꯥꯝ ꯇꯥꯕ꯭ꯔꯥ
ꯇꯥꯗꯦ ꯑꯩꯗꯤ ꯇꯥꯕ꯭ꯔ
ꯑꯩ ꯑꯩꯒꯤ ꯇꯥꯕ꯭ꯔꯥ ꯍꯥꯏꯕꯅꯤꯅꯦ
ꯇꯥꯗꯦ ꯇꯥꯗꯦ
ꯂꯥꯡꯕꯅꯣꯈꯌꯥꯝ ꯃꯥꯡ ꯍꯥꯏꯔꯗꯤꯥꯡ ꯂꯥꯡꯕꯅꯣꯈꯌꯥꯝꯈꯔꯣꯀꯣ
ꯑꯩꯅ ꯈꯤꯇꯪ ꯀꯟꯅ ꯋꯥꯔꯤ ꯁꯥꯟꯅꯕꯗꯤ ꯈꯣꯏ ꯃꯅꯥ ꯀꯅꯥ ꯋꯥꯔꯤ ꯁꯥꯟꯅꯩ ꯈꯣꯏ ꯃꯥꯅ ꯀꯅꯥ ꯋꯥꯔꯤ ꯁꯥꯟꯅꯩꯅꯣ ꯇꯧꯔꯛꯒꯅꯤ
ꯢꯃꯥ ꯄꯩꯁꯥ ꯇꯥꯟꯕꯅꯦ ꯍꯥꯢꯌꯣ
ꯉꯝꯗꯔꯦ ꯉꯝꯗꯔꯦ
ꯏꯃꯥ ꯄꯩꯁꯥ ꯇꯥꯟꯕꯅꯦ ꯏꯃꯥꯅ ꯈꯪꯗꯕ ꯈꯔ ꯂꯩꯔꯦꯅ
ꯍꯥꯏꯗꯤ ꯑꯩꯈꯣꯏ ꯃꯥꯗꯤ ꯑꯩꯅ ꯁꯨꯝ ꯀꯩ ꯍꯥꯏꯇꯥꯔꯦ ꯅꯨꯄꯤ ꯀꯩꯀꯥ ꯁꯨꯝ ꯋꯥꯔꯤ ꯁꯥꯟꯅꯕ ꯑꯣꯏꯔꯁꯨ ꯁꯨꯝ ꯃꯤ ꯅꯨꯄꯤ ꯃꯈꯣꯟ ꯇꯥꯕ ꯑꯣꯏꯔꯣꯀꯣ ꯑꯩꯈꯣꯏ ꯊꯤꯊꯤ ꯍꯥꯏꯖꯠꯅꯤ ꯍꯧꯖꯤꯛꯀꯥꯟꯗꯣ ꯑꯗꯨ ꯃꯇꯝ ꯅꯠꯇ꯭ꯔꯤ ꯈꯣꯠꯇ꯭ꯔꯤ ꯑꯗꯨꯝ ꯇꯧ ꯂꯩ
ꯎꯝ ꯅꯪ ꯉꯥꯡꯕꯁꯦ ꯌꯥꯝ ꯇꯥꯞꯄꯩ ꯇꯥꯢꯞ ꯇꯧꯋꯦ ꯉꯁꯤ
ꯑꯩꯅ ꯇꯞꯅ ꯉꯥꯡꯕꯩꯅꯦ ꯇꯥꯔꯕꯣ ꯀꯥꯟꯅ
ꯇꯥꯔꯦ ꯇꯔꯦ
ꯑꯣꯀꯦ ꯑꯗꯨꯗꯤ
ꯑꯩꯗꯤ
ꯋꯥꯔꯤ ꯂꯤꯔꯛꯑꯣ
ꯍꯧꯖꯤꯛ ꯇꯨꯝꯈꯤꯔꯣꯏꯗ꯭ꯔꯣ ꯀꯌꯥꯝ ꯋꯥꯂꯤ ꯆꯪꯉꯗꯤ ꯇꯨꯝꯈꯤꯔꯣꯢꯗꯔꯣ ꯀꯃꯥꯏꯅ ꯇꯧꯔꯒꯦ
ꯎꯝ ꯇꯨꯝꯒꯤꯔꯣꯏ ꯐꯣꯜ ꯌꯦꯡꯒꯗꯕꯅꯦ ꯑꯩ ꯄꯨꯡ ꯕꯥꯔꯣ ꯇꯥꯗꯤ ꯇꯨꯝ ꯌꯥ
ꯑꯣ ꯕꯥꯥꯔꯣꯗꯤ ꯑꯩꯗꯤ ꯕꯥꯔꯣꯗꯤ ꯇꯥꯗꯔꯣ ꯀꯗꯣ ꯋꯥ ꯇꯉꯥꯏ
ꯑꯗꯨꯅ ꯍꯧꯖꯤꯛ ꯑꯩ ꯇꯥꯕ ꯇꯨꯝꯃꯅꯤ ꯀꯩꯗꯧꯔꯨꯅꯤ ꯀꯔꯤꯝꯇ ꯇꯧꯅꯤꯡꯉꯥꯏ ꯂꯩꯇꯦ ꯃꯤꯔꯦꯝꯅꯤ
ꯎꯝ ꯁꯤꯃꯥꯒꯨꯝꯕ ꯌꯦꯡꯉꯣꯢꯗ꯭ꯔꯣ
ꯌꯦꯡꯉꯔꯣꯢꯗ ꯋꯥꯔꯦ
ꯗꯤ ꯌꯦꯡꯉꯥꯔꯣꯢ
ꯌꯦꯡꯉꯥꯔꯣꯢ ꯌꯦꯡꯅꯤꯡꯉꯥꯏ ꯂꯩꯇ꯭ꯔꯦ
ꯎꯝ ꯏꯦꯗꯅꯥꯕ ꯌꯦꯡꯍꯨꯕꯁꯨ ꯊꯥꯗꯅꯣꯝ ꯊꯣꯏꯗꯣꯏ
ꯅꯪ ꯅꯪꯒꯤ ꯋꯥꯔꯤ ꯑꯣꯏꯅ ꯂꯤꯔꯣ ꯇꯥꯔꯒꯦ
ꯑꯩꯒꯤ ꯋꯥꯔꯤꯁꯦ ꯑꯩ ꯋꯥꯔꯤꯁꯦ ꯑ ꯀꯩ ꯋꯥꯔꯤ ꯂꯤꯗꯣꯢꯅꯣ ꯈꯪꯗꯦꯗ ꯅꯣꯏ ꯅꯣꯏ ꯅꯣꯡ ꯆꯨꯕ꯭ꯔꯣ ꯍꯧꯖꯤꯛ
ꯆꯨꯏ ꯀꯩꯅꯣ ꯀꯟꯅ ꯆꯨꯏ
ꯑꯈꯣꯢꯁꯨꯅꯦ
ꯅꯣꯡ ꯆꯨꯕꯩꯅꯤꯉꯣ ꯑꯩꯅ ꯀꯟꯅ ꯀꯟꯅ ꯉꯥꯏꯉꯤꯁꯤ ꯅꯇꯗꯤ ꯑꯩꯈꯣꯏ ꯃꯥꯅ ꯆꯩꯗꯣꯏꯅꯤ
ꯑꯈꯣꯏꯗꯤ ꯈꯣꯢꯔꯣꯝꯗꯣ ꯃꯤ ꯌꯥꯝ ꯌꯥꯝꯃꯦꯕ ꯑꯗꯨꯒꯤ ꯌꯥꯝ ꯂꯥꯡꯅꯩ ꯑꯗꯨꯒꯤ ꯃꯄꯥꯟ ꯊꯣꯛꯂꯛꯑꯦ ꯃꯄꯥꯟ ꯊꯣꯛꯂꯑꯁꯨ ꯑꯃꯨꯛ ꯇꯦꯔꯦꯁꯁꯤꯁꯨꯨ ꯅꯣꯡ ꯂꯣꯏ ꯆꯣꯠꯂꯦꯕ
ꯎꯝ
ꯀꯌꯥꯗꯤ ꯋꯥꯅ ꯍꯧꯋꯦꯕꯈꯣꯏ ꯂꯥꯡ ꯂꯥꯡꯗꯅ ꯃꯈꯣꯏꯗꯣ ꯉꯁꯤ ꯌꯦꯟ ꯑꯣꯢ ꯆꯔꯦ ꯑꯩꯈꯣꯏꯗꯣ ꯑꯃꯨ ꯂꯣꯏꯗꯣꯔꯦꯗꯅ
ꯀꯩ ꯆꯥꯑꯦꯕ
ꯌꯦꯡꯕꯣ ꯆꯥꯔꯦ ꯑꯩꯈꯣꯏ ꯂꯣꯏꯗꯣꯔꯦꯗꯅ
ꯑ ꯅꯪ ꯍꯔꯥꯎꯔꯦ ꯑꯗꯨꯗꯤ
ꯂꯣꯏꯗꯣꯔꯦ ꯍꯥꯏꯕꯗꯤ ꯂꯣꯏꯗꯣꯔꯦ ꯑꯗꯨꯗꯨꯒꯤ ꯃꯦꯝ ꯋꯥ ꯑꯩꯈꯣꯏ ꯃꯦꯝꯗꯣ ꯑꯗꯨꯗꯨꯒ ꯆꯥꯛꯆꯥ ꯆꯥꯕꯗꯤ ꯑꯗꯨꯝ ꯆꯥꯛ ꯆꯥꯁꯦꯅ ꯑꯗꯨꯒꯤ
ꯑꯣ ꯅꯪ ꯑꯗꯨ ꯇꯝꯃꯤꯗꯣ ꯀꯌꯥꯝ ꯋꯥꯠꯂꯤꯒꯦ ꯂꯣꯏꯗꯣꯕ
ꯊꯥ ꯑꯃꯇ ꯉꯥꯏꯔꯦ ꯑꯦꯛꯖꯥꯝ ꯄꯤꯒꯗꯕ
ꯑꯗꯨ ꯂꯣꯏ ꯂꯣꯏꯔꯦ
ꯍꯣꯏ ꯑꯦꯛꯖꯥꯝꯒꯤꯗꯤ ꯁꯤꯁꯤꯅ ꯐꯥꯏꯅꯦꯜ ꯑꯣꯏꯗꯣꯏꯅꯦ ꯑꯗꯨ ꯂꯣꯏꯔꯦ ꯑꯗꯣ
ꯑꯗꯨ ꯊꯕꯛ ꯇꯧ ꯌꯥꯕ꯭ꯔꯥ ꯍꯥꯏꯁꯦ
ꯍꯣꯏ ꯑꯗꯨꯝ ꯇꯧꯖꯒꯦꯗꯤ ꯇꯧꯕ ꯌꯥꯕꯅꯦ
ꯑꯗꯨꯖꯨꯅꯦ ꯇꯣꯂꯣꯞ ꯆꯥꯒꯤꯗꯧꯔꯦ
ꯇꯣꯂꯣꯞ ꯆꯥꯕ ꯍꯥꯏ ꯍꯣꯏ ꯑꯗꯣ ꯆꯦꯟꯕꯒꯤ ꯃꯍꯥꯕꯨ ꯑꯗꯨ ꯇꯧꯖꯒꯦ ꯍꯣꯏ ꯇꯧꯖꯔꯁꯨ ꯌꯥꯏ ꯇꯧꯗ꯭ꯔꯁꯨ ꯌꯥꯏ ꯀꯦꯕ ꯍꯥꯏꯗꯤ ꯁꯨꯝ ꯊꯕꯛꯇꯣ ꯐꯪꯕ ꯐꯪꯗꯕ ꯂꯩꯗꯅ ꯑꯗꯨ
ꯍꯣꯏ ꯍꯣꯏ ꯑꯗꯨ ꯑꯗꯨ ꯍꯣꯏ ꯑꯗꯨꯕꯨꯗꯤ ꯐꯩꯅ ꯑꯗꯨꯃꯥꯏꯅꯣꯏ ꯉꯟꯅꯉꯩꯗ ꯍꯣꯏ ꯉꯟꯅ ꯇꯧꯔꯤꯗꯣ ꯐꯩ
ꯍꯣꯏ
ꯍꯥꯏꯗ ꯃꯤꯔꯦꯝ ꯑꯣꯢꯕꯩ ꯋꯥꯅꯤ
ꯀꯩꯕꯥ
ꯑꯩꯗꯨꯝ ꯃꯤꯔꯦꯝ ꯑꯣꯢꯕꯩ ꯋꯥꯅꯤ
ꯃꯤꯔꯦꯝ ꯑꯣꯏꯌꯦꯕ ꯅꯪꯁꯦ
ꯑ ꯃꯤꯔꯦꯝꯅꯤ ꯀꯩꯅꯣ
ꯑꯣꯏꯗꯦ ꯑꯣꯏꯗꯦ ꯏꯁ ꯅꯪꯗꯨ ꯃꯤ ꯑꯔꯦꯝꯗꯕ ꯑꯣꯏꯒꯗꯕꯅꯦ ꯈꯜ ꯂꯩꯔꯒ ꯀꯨꯏꯗ꯭ꯔꯦ ꯀꯩꯅꯣ ꯅꯪ ꯆꯪꯗꯣꯢꯁꯦ
ꯑꯩ ꯀꯧꯁꯤꯜꯂꯛꯑꯦ ꯇꯧꯗꯦ ꯍꯥꯏꯌꯦ ꯑꯗꯨꯗꯥꯏꯗ ꯆꯪꯉ
ꯑꯗꯨꯅꯦ ꯍꯥꯏꯖꯤ ꯅꯪ ꯀꯨꯏꯗ꯭ꯔꯦꯕ ꯆꯪꯈꯤꯗꯣꯏꯁꯦ ꯑꯗꯨꯅ ꯅꯪꯁꯨ ꯆꯤꯟ ꯆꯤꯟꯗꯥꯒꯗꯅꯤ
ꯆꯤꯟꯕꯨꯗꯤ ꯆꯤꯟꯂꯅꯤ ꯍꯣꯏ ꯈꯤꯇꯪ ꯀꯟꯅ ꯍꯣꯠꯅꯧꯗꯗꯤ ꯀꯥꯏ ꯃꯤ ꯑꯣꯏꯗꯧ ꯃꯥꯥꯟꯗꯦ
ꯑꯥ ꯅꯪꯗꯤ ꯕꯣꯜ ꯂꯣꯏꯈꯤꯗꯣꯔꯕꯨꯗꯤ ꯅꯨꯡꯉꯥꯏꯇꯕ꯭ꯔꯣ
ꯀꯌꯥꯕ
ꯕꯣꯜꯁꯦ ꯂꯣꯏꯈꯤꯗꯣꯔꯦꯗꯅꯅꯥ ꯁꯥꯟꯅꯕꯁꯦ ꯐꯤꯐꯥꯒꯤ ꯑꯗꯣ ꯅꯨꯡꯉꯥꯏꯇꯕ ꯐꯥꯎꯕ꯭ꯔꯣꯒ ꯂꯣꯏꯈꯤꯗꯣꯏꯕꯁꯦ
ꯎ ꯐꯥꯎꯗꯦ ꯑꯩ ꯐꯥꯏꯗ ꯈꯥꯗ꯭ꯔꯒ ꯑꯗꯨ
ꯍꯥꯏꯕꯗꯤ ꯍꯣꯏ ꯐꯥꯏꯅꯦꯜ ꯇꯧꯕꯨꯗꯤ ꯂꯣꯏꯗ꯭ꯔꯣꯏꯅꯤꯗꯅ ꯑꯗ ꯁꯨꯝ ꯁꯨꯝ ꯅꯍꯥꯟꯒꯩ ꯁꯨꯝ ꯍꯧꯔꯛꯄꯗꯗꯒꯤꯗꯤ ꯁꯨꯝ ꯁꯨꯝ ꯊꯥꯅ ꯊꯝꯅ ꯊꯅ ꯊꯅ ꯌꯦꯡꯅ ꯂꯥꯛꯏꯅꯤꯅ
ꯍꯣꯏ ꯑꯗꯨꯕꯨꯗꯤ ꯍꯥꯏꯗꯤ ꯑꯗꯨꯁꯨ ꯀꯔꯤꯝ ꯈꯜꯂꯣꯏꯗ ꯍꯥꯏꯗꯤ ꯃꯇꯝꯅꯤꯅ ꯃ ꯊ ꯑꯃ ꯂꯅꯤꯒꯗ ꯁ ꯐꯥꯎꯗ ꯌꯥꯝ ꯀꯟꯅ ꯀꯟꯅ ꯇꯧꯕ ꯐꯥꯎ ꯄꯣꯛꯇꯦ
ꯑꯞ꯭ꯔꯣ
ꯑꯗꯨꯗꯤ ꯅꯪꯗꯣ ꯑꯦꯛꯖꯥꯝꯣꯏꯔꯒ ꯌꯨꯝꯗ ꯑꯗꯨꯝꯥꯎ ꯌꯨꯝꯗꯅꯦ
ꯑ ꯑꯗꯨꯨꯝ ꯂꯩꯔꯗꯕꯅꯦ
ꯑꯣ ꯄꯥꯏ ꯄ
ꯎꯝ ꯅꯪꯗꯤ ꯀꯩꯗꯧꯔꯤꯕꯣ
ꯀꯩꯁꯨ ꯇꯧꯗꯦ ꯅꯪꯅꯦ ꯑꯗꯨꯍ ꯋꯥꯍꯩꯗꯣ ꯑꯗꯨꯝ ꯍꯪꯉꯤ ꯀꯩꯅꯣ
ꯀꯩ ꯍꯥꯏꯗꯅꯣ ꯈꯪꯗꯕꯩꯅꯤ ꯅꯪꯕꯨ ꯁꯥꯎꯕꯔꯣꯝꯗꯣꯔꯦ
ꯁꯥꯎꯇ ꯁꯥꯎꯊ ꯑꯗꯨꯁꯨ ꯑꯗꯨꯣ ꯃꯥꯥꯡꯉꯦ ꯀꯩ
ꯑꯦ ꯀꯩ ꯍꯥꯏꯗꯤ ꯉꯍꯟꯗꯕꯅꯦ ꯈꯔ ꯄꯥꯁꯜꯂꯣ
ꯍꯣꯏ ꯍꯣꯏ ꯋꯥ ꯉꯥꯡꯕꯕꯨꯗꯤ ꯌꯥꯝ ꯐꯤ ꯑꯣꯏꯅ ꯉꯥꯡꯉꯦꯅ ꯑꯩꯗꯣ
ꯑꯗꯨꯗꯤ ꯅꯃꯤ ꯃꯥꯥ ꯇꯣꯡꯈ꯭ꯔꯕꯣ
ꯏ ꯂꯥꯛꯛꯑꯣꯣꯏꯥꯛ ꯇꯨꯝꯃꯤꯗ ꯇꯨꯝꯁꯤ꯭ꯔꯒꯗꯤ ꯐꯣꯟ ꯇꯨꯝꯃꯦ ꯇꯨꯝꯃꯝꯃꯗꯧꯗꯤ ꯃꯥꯗꯤ ꯐꯦꯡꯉꯦ
ꯍꯇꯔꯁꯦ ꯅꯣꯡꯃ ꯆꯨꯕꯒ ꯇꯨꯝꯕꯗꯤ ꯅꯨꯡꯉꯥꯏꯅꯤꯌꯦ
ꯎꯝ ꯍꯅꯤꯀꯉꯥꯏ
ꯑꯣ ꯀꯥꯟ ꯃꯦꯔ ꯀꯥꯟꯗꯅ ꯖꯨꯔꯤ ꯇꯣ
ꯑꯈꯣꯏꯖ ꯌꯥꯝ ꯈꯥꯗꯂꯦ ꯊꯥꯛ ꯌꯥꯝ ꯀꯜꯂꯦꯕ
ꯑꯣ ꯍꯣꯏ ꯍꯣꯏ ꯍꯣꯏ ꯎ ꯌꯥꯝ ꯌꯥꯝ ꯇꯕꯦ ꯍꯥꯏꯅꯒ ꯁꯜ ꯁ꯭ꯀꯨꯜ ꯆꯠꯂꯤ ꯀꯥꯟꯗꯒ ꯑ ꯇꯃ ꯇꯃꯦ ꯇ ꯑꯗꯨ ꯑꯗꯨꯒꯉ ꯅꯣꯡ ꯅꯣꯡꯉꯥꯟꯕꯗꯒ ꯁꯨꯔ ꯆꯝꯗꯥꯏꯒ ꯅꯣꯡꯒ ꯆꯨꯔꯝꯕꯤ ꯑꯗꯩ ꯍꯧꯒꯠꯂꯝꯗꯥꯏꯗꯣꯡ ꯆꯨꯔꯝꯕꯤ ꯌꯥꯝ ꯇꯠꯂꯛ ꯍ
ꯇꯧꯔꯛꯑꯦ ꯑꯗꯨꯗꯤ ꯃꯤ ꯊꯥꯏꯗ ꯁ꯭ꯀꯨꯜ ꯊꯥ ꯑꯃ ꯀꯥꯔꯛꯇꯦ ꯍꯥꯏꯔꯒ ꯁ꯭ꯀꯨꯜꯗꯨꯣ ꯏꯁꯤꯡ ꯆꯥꯎ
ꯑꯗꯨꯅ ꯈꯪꯅꯕ ꯑꯃ ꯌꯥꯎꯔꯗꯤ ꯍꯥꯏꯗꯤ ꯅꯣꯡ ꯆꯨꯔꯒꯁꯨ ꯑꯗꯨꯝ ꯆꯠꯅꯤꯡꯗꯣꯏꯅꯦ
ꯀꯥꯏꯗꯒꯤꯩ ꯅ ꯊꯥꯏꯅ ꯁ꯭ꯀꯨꯜ ꯏꯃꯥꯟꯅꯕ ꯃꯌꯥꯝ ꯂꯩꯕꯗꯣ ꯅꯨꯡꯉꯥꯏꯕꯅꯤꯅ ꯄꯪꯆꯠ ꯆꯠꯂꯦ ꯑꯗꯣ
ꯅꯪ ꯀ꯭ꯂꯥꯁ ꯑꯩ ꯅꯥꯏꯟ ꯇꯦꯟ ꯀꯗꯥꯏꯒ ꯇꯝꯃꯛꯀꯦ
ꯑꯩ ꯀ꯭ꯂꯥꯁ ꯁꯤꯛꯇꯩꯅ ꯇꯨꯌꯦꯞ ꯐꯥꯎ ꯅꯣꯕꯣꯗꯤꯌꯥ ꯗ ꯇꯝꯃꯛꯑꯦ ꯑꯗꯨꯏ ꯃꯃꯥꯡꯗ ꯋꯥꯡꯈꯩꯗ ꯂꯩꯕ ꯁꯦꯟꯖꯣꯔꯁ ꯇ ꯇꯝꯃꯛꯑꯦ
ꯑꯣ ꯅꯨꯡꯉꯥꯏꯕ꯭ꯔꯣ ꯀꯩꯅꯣꯗꯨꯗꯤ ꯅꯥꯏ ꯇꯦꯟ ꯃꯇꯝꯗꯗꯤ
ꯎꯝ ꯑꯩ ꯀꯣꯔꯣꯅꯥ ꯇꯧꯔ ꯇꯝꯍꯧꯗ꯭ꯔꯦ ꯅꯥꯏꯟꯁꯨ ꯂꯣꯏꯔꯝꯗꯥꯏ ꯈꯤꯇꯪ ꯇꯝꯃꯦ ꯇꯨꯌꯦꯞ ꯊꯝꯃꯤꯉꯩ ꯌꯥꯝ ꯊꯤ ꯅꯨꯡꯉꯥꯏꯗ ꯑꯗꯨꯗꯗꯤ ꯑꯩꯈꯣꯏ ꯁꯦꯅꯤꯌꯔꯁꯨ ꯀꯥꯔꯕꯅꯤꯅ
ꯑꯣ ꯑꯩ
ꯅꯪꯒꯤ ꯏꯂꯥꯕꯦꯟ ꯇꯤꯌꯦꯞ ꯀꯥꯏ ꯇꯝꯃꯛꯑꯦ ꯍꯥꯏꯕ
ꯑꯩ ꯍꯥꯏꯗꯨꯗꯤ ꯅꯤꯡꯖꯤꯡꯉꯣ ꯅꯤꯡꯖꯤꯡꯉꯣ ꯏꯁ
ꯑꯩꯁꯦ ꯀꯥꯎꯒꯟꯕ ꯃꯥꯟꯕꯔꯣ ꯅꯪ ꯃꯤꯅ ꯍꯥꯏꯈꯤꯕ ꯄꯣꯠ ꯀꯥꯎꯗꯦ ꯌꯥꯅꯤ
ꯀꯧꯒꯜꯂꯦ ꯅꯪꯁꯨ ꯑꯗꯨ ꯄꯥꯔꯥ ꯅꯤꯡꯁꯤꯡꯉꯣ ꯃꯤꯅ ꯍꯥꯏꯁꯦ ꯐꯖꯅ ꯇꯥꯍꯧꯗ꯭ꯔꯕ
ꯑꯩꯅ ꯍꯥꯏꯁꯦ ꯀꯥꯎꯒꯟꯗꯦ ꯍꯥꯏꯕꯅꯦ ꯑꯩꯅ ꯍꯥꯏꯗꯤ ꯅꯤꯡꯁꯤꯡꯉꯤ ꯀꯥꯎꯒꯟꯗꯦꯕꯥ ꯑꯝꯇ
ꯅꯪ ꯀꯧꯒꯟꯗꯦ ꯑꯣ ꯑꯗꯨꯏꯔ ꯅꯪ ꯉꯔꯥꯡꯗ ꯍꯥꯏꯗ ꯉꯥꯏꯔꯤ ꯀꯥꯎꯔꯤꯗꯣ
ꯀꯥꯎꯗꯦ ꯅꯤꯡꯖꯤꯡꯉꯦ
ꯍꯥꯏꯔꯣ ꯍꯥꯏꯔꯣ ꯑꯗꯨꯗꯤ ꯀꯥꯏꯗ ꯀꯥꯏ ꯇꯝꯃꯦꯕ ꯏꯁꯤꯡ ꯅꯪꯒꯤꯗꯣ ꯈꯪ ꯈꯪ ꯍꯪꯏꯔꯣ ꯑꯩꯉꯣꯟꯗ
ꯑꯃꯨꯛ ꯅꯤꯡꯖꯡꯉꯛꯄ
ꯎꯝ ꯑꯗꯨꯗꯤ ꯑꯩꯅ ꯀꯥꯎꯒꯜꯂꯦ ꯍꯥꯏꯔꯨꯕꯩ ꯅꯤꯡꯁꯤꯡꯉꯛꯏꯅꯦ ꯅꯪꯒꯤꯁꯦ
ꯃꯥꯟꯅꯦ ꯅꯪꯖꯨ ꯀꯥꯎꯒꯜꯂꯤ ꯆꯞ ꯃꯥꯟꯅꯩ ꯏꯕꯥꯟꯅꯤ ꯃꯛ
ꯑꯩꯕꯨꯗꯤ ꯀꯧꯌꯦ ꯃꯁꯥꯒꯤꯅꯦ ꯑꯩꯕꯨꯗꯤ ꯑꯗꯨꯝ ꯑꯩꯕꯨꯗꯤ ꯑꯗꯨꯝ ꯍꯥꯏꯌꯦ ꯀꯧꯒꯟꯂꯦ ꯑꯗꯨꯝ ꯍꯥꯏꯗꯨꯗꯤ ꯑꯩꯗꯤ
ꯑꯗꯣ ꯎꯝ ꯑꯥ
ꯅꯨꯡ ꯅꯨꯡꯉꯥꯏꯕꯔꯣ ꯑꯅꯟꯗ ꯇꯝꯕꯗꯤ
ꯅꯨꯡꯉꯥꯏꯍꯦ ꯑꯩꯈꯣꯏ ꯏꯂꯕꯦꯟ ꯗꯤ
ꯍꯥꯥ
ꯅꯨꯡꯉꯥꯏꯌꯦꯕ ꯏꯂꯚꯦꯟ ꯇꯨꯌꯦꯞꯅꯕꯨ ꯍꯦꯟꯅ ꯅꯨꯡꯉꯥꯏ ꯍꯥꯏꯅꯦꯕ
ꯁꯦꯁ ꯑꯦꯂꯚꯦꯟ ꯇꯨꯌꯦꯞꯇꯗꯤ ꯈꯪꯅ ꯆꯥꯟꯅꯕ ꯑꯝꯇ ꯂꯩꯔꯛꯇ꯭ꯔꯕꯣ ꯍꯥꯏꯁꯦ
ꯈꯪꯅꯔꯛꯑꯦ ꯈꯪꯅꯥꯕꯕꯨꯗꯤ
ꯀꯥꯏ ꯀꯥꯏ ꯆꯠꯈꯔꯒꯦ ꯍꯧꯖꯤꯛ ꯇꯤ
ꯑꯥ ꯃꯣꯏꯁꯨ ꯃꯣꯏ ꯃꯣꯏ ꯊꯣꯛꯄ ꯆꯠꯈꯔꯦ ꯑꯩꯁꯨ ꯑꯩ ꯑꯩ ꯊꯣꯛꯄ ꯆꯠꯂꯦ
ꯀꯩ ꯍꯥꯏꯕꯥ
ꯊꯣꯛꯄ ꯊꯣꯛꯄ ꯆꯠꯅꯔꯦ ꯊꯣꯛꯄ ꯊꯣꯛꯄ ꯆꯠꯅꯈꯔ‌ꯦꯕ ꯃꯣꯏꯁꯨ ꯃꯣꯢ ꯇꯧꯕꯩꯁꯨ ꯏꯊꯟꯇꯥ ꯆꯠꯈꯔꯦꯕ
ꯋꯔꯤꯗꯣ ꯂꯩ ꯅꯥꯟꯂꯦ ꯅꯩ ꯍꯥꯏꯕ
ꯎꯝ ꯅꯥꯟꯅꯤ ꯅꯪꯁꯨ ꯆꯠꯈꯔ꯭ꯤꯗꯨꯗꯤ ꯆꯞ ꯃꯥꯟꯅꯩ ꯀꯩꯅꯣ
ꯃꯥꯟꯅꯩ ꯑꯗꯨꯑꯣꯏꯁꯨ ꯂꯩꯗꯅ ꯃꯤ ꯐꯖ ꯐꯖꯅ ꯈꯪꯅꯕ ꯍꯥꯏꯁꯤꯅ ꯐꯖꯅ ꯈꯪꯅꯔꯗꯤ ꯑꯗꯨꯝ ꯄꯥꯎꯖꯨ ꯐꯥꯎꯅꯔꯅꯤ ꯑꯗꯩ ꯀꯃꯥꯏ ꯍꯥꯏꯗꯣꯏꯅꯣ ꯈꯪꯗꯦ
ꯐꯖꯅ ꯐꯖꯅ ꯈꯪꯅꯕ ꯗꯤ ꯅꯠꯇꯦꯗꯅꯗꯣ ꯐꯖꯅꯥ ꯈꯪꯅꯥ ꯂꯣꯏ ꯑꯗꯨꯝ ꯈꯪꯅꯔꯝꯕ ꯍꯥꯏꯗꯨꯗꯤ ꯍꯦꯛꯇ ꯀꯩꯅꯣ ꯇꯧꯔ ꯈꯪꯅꯕꯗꯤ ꯅꯠꯇꯦꯕ ꯍꯦꯛꯇ ꯄꯥꯠ ꯇꯈꯩ ꯈꯪꯅꯕ ꯑꯗꯨꯒꯨꯝꯕꯗꯤ ꯅꯠꯇꯦ
ꯍꯣꯏ ꯑꯗꯨꯝ ꯊꯥꯏꯅ ꯑꯉꯥꯡ ꯑꯣꯏꯔꯤ